ꯇꯥꯔꯦ ꯇꯔꯦ
ꯆꯥꯛ ꯌꯦꯟꯁꯥꯡ ꯆꯥꯔꯕ ꯀꯃꯥꯏꯅ ꯇꯧꯒꯦ
ꯆꯥꯛꯁꯦ ꯇꯣꯛꯄꯗ ꯉꯥꯏꯔꯤꯌꯦ ꯑꯗꯨꯒ ꯀꯩꯀꯩ ꯁꯔꯒꯦ ꯅꯪꯗꯤ ꯉꯁꯤꯒꯤ
ꯑꯣ ꯍꯣꯏ ꯑꯩꯁꯦ ꯉꯁꯤꯒꯤ ꯆꯧ ꯆꯧ ꯈꯤꯇꯪ ꯆꯥꯔꯦ ꯆꯧꯒꯨꯝꯕꯁꯦ ꯌꯥꯝ ꯄꯥꯝꯁꯦ ꯑꯗꯨꯒꯤ ꯏꯆꯧ ꯈꯤꯇꯪ ꯆꯥꯔꯦ ꯆꯥꯛ ꯒ꯭ꯂꯥꯁ ꯑꯃꯒ ꯊꯛꯑꯦ ꯑꯣ ꯆꯥꯛꯇꯤ ꯉꯥꯛꯇꯪ ꯂꯩꯔꯒ ꯆꯥꯒꯅꯤ ꯑꯗꯣ ꯅꯪꯒꯤ ꯈꯣꯟꯖꯦꯜꯁꯦ ꯆꯥꯛ ꯌꯥꯝ ꯊꯟꯕ ꯃꯥꯜꯂꯦ ꯉꯁꯤꯁꯨ ꯀꯩ ꯃꯊꯦꯜ ꯆꯥꯒꯦ
ꯑꯣ ꯔꯥꯁꯃꯥꯒ ꯈꯥꯃꯦꯟꯁꯤꯟꯒ ꯊꯣꯡꯉꯦ ꯑꯂꯨ ꯈꯤꯇꯪ ꯈꯥꯏꯖꯤꯜꯂꯒ ꯉꯥ ꯌꯥꯏꯕꯒ ꯇꯧꯔꯒ ꯑꯗꯨꯒ ꯉꯥ ꯉꯔꯥꯡ ꯉꯁꯥꯏ ꯉꯁꯥꯏ ꯉꯁꯥꯏꯒꯤ ꯍꯥꯏꯗꯣꯏꯔꯣ ꯉꯁꯥ ꯉꯔꯥꯡ ꯉꯔꯥꯡꯒ ꯉꯔꯥꯡ ꯅꯍꯥꯟ ꯐꯥꯕꯒꯤ ꯉ ꯅꯥꯗꯨꯅꯦ ꯑꯗꯒꯤ ꯀꯩ ꯀꯩ ꯇꯧꯔꯒ ꯁꯨꯃꯥꯏꯅ ꯇꯧꯔꯒ ꯃꯦꯠꯂꯦ ꯑꯃ ꯑꯗꯨꯒ ꯉꯥ ꯉꯧꯕ ꯑꯃꯒ ꯈꯥꯖꯤꯡ ꯀꯩꯀꯩ ꯍꯥꯞꯄꯒ ꯉꯧꯕ ꯑꯃ ꯇꯧꯔꯦ ꯆꯥꯊꯔꯦ ꯑꯗꯨꯅ ꯄꯨꯛꯁꯦ ꯈꯤꯇꯪ ꯊꯜꯂꯦ ꯍꯥꯏꯇꯥꯔꯦ ꯑꯗꯨꯏꯅꯤ ꯏꯅꯔꯖꯦꯇꯤ ꯈꯤꯇꯪ ꯑꯣꯏꯕꯅꯦ ꯑꯗꯣ ꯅꯪ ꯆꯥꯛꯇꯦ ꯂꯣꯏꯗ꯭ꯔꯤꯕꯩꯔꯣ ꯀꯃꯥꯏꯅ ꯇꯧꯕꯅꯣ ꯆꯥꯛ
ꯆꯥꯛꯁꯦ ꯆꯥꯔꯁꯦꯗꯤ ꯍꯥꯏꯔꯛꯄ ꯄꯅꯦꯕꯀꯣ ꯑꯗꯨꯗ ꯑꯩꯁꯦ ꯆꯧ ꯆꯥ ꯁꯤꯡꯉꯤꯕꯗꯣ ꯏꯀꯨꯏ ꯀꯨꯏꯗ꯭ꯔꯤꯕ ꯍꯥꯏꯇꯥꯔꯦ ꯑꯗꯨꯅ ꯍꯧꯖꯤ ꯍꯧꯖꯤꯛ ꯆꯥꯁꯤꯜꯂꯒꯗꯤ ꯆꯥꯛꯁꯦ ꯆꯥꯅꯤꯡꯕꯩ ꯆꯥꯅꯤꯡꯗꯕꯩ ꯇꯧꯗꯣꯔꯔꯕ ꯃꯍꯥꯎꯗꯨꯁꯨ ꯂꯧꯕ ꯈꯪꯉꯔꯣꯏꯗꯕ ꯑꯗꯨꯅ ꯑꯩꯅ ꯉꯥꯏꯍꯥꯛꯇꯪ ꯂꯩꯔꯒ ꯄꯨꯡ ꯃꯥꯄꯟ ꯁ꯭ꯋꯥꯏꯗ ꯆꯥꯁꯤꯔꯅ ꯈꯟꯕ ꯑꯗꯨꯒꯤꯅꯦ ꯆꯥꯛꯄꯨꯗꯤ ꯂꯣꯏꯔꯦ ꯑꯩꯈꯣꯏꯒꯤ ꯂꯐꯨ ꯏꯔꯣꯟꯕ ꯑꯃ ꯇꯧꯔꯦ ꯑꯗꯨꯒ ꯀꯥꯡꯉꯧ ꯑꯃ ꯉꯧꯕ ꯃꯥ ꯉꯥ ꯑꯇꯥꯎꯕ ꯑꯃꯒ ꯍꯥꯏꯕꯗꯤ ꯄꯤꯁ ꯄꯤꯁ ꯑꯣꯏꯅ ꯀꯛꯊꯣꯛꯑ ꯊꯝꯕꯅꯦꯕꯀꯣ ꯉꯔꯥꯡꯒꯤ ꯉꯥ ꯈꯤꯇꯪ ꯑꯗꯨꯝ ꯆꯥꯎꯥꯎꯊꯣꯛꯑꯒ ꯍꯥꯏꯇꯥꯔꯦ ꯑꯗꯨꯒꯤꯗꯣ ꯁꯥꯍꯜꯂꯒ ꯑꯗꯨꯃꯥꯏꯅ ꯇꯧꯕ ꯃꯥꯜꯂꯦ ꯑꯗꯣ ꯉꯁꯤꯁꯨ ꯋꯥꯛꯀꯤꯡ ꯆꯠꯂꯔꯣꯏꯗꯕ꯭ꯔꯣ ꯆꯥꯛꯆꯥ ꯇꯣꯞꯄꯒꯤ ꯀꯃꯥꯏꯅ ꯇꯧꯒꯦ ꯅꯃꯥꯟꯅꯕꯗꯨ ꯄꯥꯎ ꯐꯥꯎꯅꯗ꯭ꯔꯕꯣ ꯑꯣ
ꯑ ꯑꯗꯨꯗꯣ ꯑꯩꯅ ꯆꯠꯂꯨꯒꯦꯅ ꯈꯜꯂꯝꯕ ꯑꯗꯣ ꯀꯩꯅꯣꯗꯤ ꯍꯣꯏ ꯅꯨꯡꯁꯤꯠꯂꯤ ꯅꯨꯡꯁꯤꯠꯄꯨꯗꯤ ꯈꯤꯇꯪ ꯁꯤꯠꯂꯦ ꯅꯣꯡꯁꯨ ꯃꯪꯗꯤ ꯃꯪ ꯀꯩ ꯇꯥꯗꯣꯗꯤ ꯃꯥꯟꯗꯦ ꯑ ꯑꯩ ꯉꯥꯛꯇꯪ ꯊꯣꯛꯁꯤꯔꯥ ꯇꯧꯅꯤ ꯍꯥꯏꯗꯤ ꯐꯝꯖꯤꯟꯕꯦ ꯆꯊꯣꯛ ꯐꯝꯟꯕ ꯅꯨꯡꯉꯥꯏꯇꯦ ꯇꯩꯅꯤ ꯍꯥꯏꯗꯤ ꯀꯩꯅꯣ ꯇꯧ ꯟ ꯊꯠꯂꯛꯒ ꯑꯗꯨꯝ ꯂꯩꯌꯦꯕ ꯅꯨꯃꯤꯗꯥꯡ ꯇꯨꯝꯕ ꯉꯝꯗꯦꯕ ꯑꯗꯨꯅ ꯐꯨꯠꯕꯣꯜꯕꯨꯗꯤ ꯍꯣꯔꯦꯟ ꯄꯨꯡ ꯇꯔꯥ ꯃꯈꯥꯏꯗ ꯂꯩꯕꯅꯦ ꯑꯗꯨ ꯑꯩꯗꯤ ꯌꯦꯡꯉꯔꯣꯏ ꯉꯥꯁꯨ ꯌꯦꯡꯒꯦꯅ ꯇꯧꯔꯒ ꯑꯗꯨꯝ ꯇꯦꯛ ꯌꯦꯡꯕ ꯍꯧꯔꯛꯄꯒꯅꯦ ꯃꯤ ꯃꯉꯥ ꯐꯥꯔꯒ ꯑꯗꯨꯝ ꯇꯨꯝꯈ꯭ꯔꯦꯕ ꯏꯁꯥꯅ ꯇ ꯀ ꯀꯥꯡꯒꯟ ꯊꯥꯕꯒꯣꯝ ꯊꯦ ꯭ꯔꯦꯕ ꯑꯩꯗꯤ ꯑ ꯈꯨ ꯃꯥꯅ ꯊꯥꯔ ꯂꯩꯔꯝꯃꯦ ꯀꯥꯡꯉꯟ ꯀꯇꯣ ꯑꯩ ꯊꯥꯍꯧꯗ꯭ꯔꯦꯕ ꯑ ꯑꯗꯨꯝ ꯒ꯭ꯌꯥꯟ ꯇꯥꯗ꯭ꯔꯦ ꯋꯥꯔꯃꯤꯅꯀꯣ ꯑꯗꯨꯝ ꯒ꯭ꯌꯥꯟ ꯇꯥꯅ ꯇꯨꯝꯃꯤ ꯍꯥꯏꯇꯥꯔꯦ ꯑꯗ ꯅꯪꯗꯤ ꯀꯃꯥꯏ ꯀꯃꯥꯏꯅ ꯇꯧꯒꯦ ꯍꯧꯖꯤꯛꯀꯥꯟꯁꯤꯕꯣ ꯋꯥꯋꯀꯤꯡꯒ ꯆꯠꯂꯤꯕ꯭ꯔꯣ ꯀꯃꯥꯏꯅ ꯇꯧꯒꯦ ꯉꯁꯥꯏ ꯍꯧꯛꯇꯤ
ꯑ ꯍꯧꯖꯤꯛꯀꯥꯟꯁꯦ ꯍꯣꯏ ꯉꯁꯥꯏꯁꯦ ꯋꯥꯛꯀꯤꯡꯁꯦ ꯆꯠꯂꯤꯦꯕꯀꯣ ꯑꯗꯣ ꯉꯔꯥꯡꯁꯦ ꯀꯩꯅꯣ ꯇꯧꯕ ꯑꯩꯈꯣꯏ ꯉꯔꯥꯡ ꯑꯥꯗ ꯆꯥꯔꯛꯄꯁꯦ ꯈꯤꯇꯪ ꯃꯣꯔꯣꯛ ꯁꯥꯕ ꯃꯤꯃꯤꯁꯤꯡꯖꯨ ꯈꯤꯇꯪ ꯞ ꯇꯧꯔꯒ ꯑꯃ ꯆꯥꯔꯛꯑꯦꯕꯀꯣ ꯃꯣꯔꯣꯛꯁꯦ ꯈꯤꯇꯪ ꯁꯥꯗꯣꯛꯈ꯭ꯔꯕ ꯍꯥꯏꯇꯥꯔꯦ ꯑꯗꯨꯒꯤ ꯄꯨꯛꯁꯦ ꯈꯤꯇꯪ ꯅꯨꯡꯉꯥꯏꯇꯕ ꯉꯁꯥꯏ ꯑꯌꯨꯁꯦ ꯑꯗꯨꯅ ꯆꯠꯂꯁꯦꯅ ꯐꯣꯟ ꯇꯧꯔꯛꯄꯁꯤꯗ ꯑꯩꯁꯦ ꯊꯣꯛꯀꯦꯅ ꯒꯥꯔꯤꯅꯤ ꯏꯟꯊꯣꯛꯑꯝꯃꯕꯅꯦꯕ ꯑꯗꯣ ꯏꯟꯊꯣꯛꯂꯛꯑꯀꯥꯟꯗꯁꯦ ꯄꯨꯛꯁꯦ ꯈꯤꯇꯪ ꯅꯨꯡꯉꯥꯏꯇꯕꯩ ꯇꯥꯏꯞꯇ ꯇꯧꯕꯗꯨꯗ ꯍꯣꯔꯦꯟ ꯆꯠꯂꯒꯁꯨ ꯁꯨ ꯑꯥꯗ ꯀꯨꯏꯅ ꯂꯩꯕꯗꯣ ꯂꯩꯐꯝ ꯈꯪꯉꯔꯣꯏꯅ ꯑꯩꯁꯦ ꯑꯗꯨꯝ ꯈꯣꯡ ꯍꯥꯝꯗꯣꯛꯀꯦꯅ ꯑꯗꯨꯃꯥꯏꯅ ꯍꯥꯝꯗꯣꯛꯑꯦ ꯑꯗꯨ ꯁꯦ ꯈꯤꯇꯪ ꯅꯨꯡꯉꯥꯏꯔꯝꯗꯦꯕꯀꯣ ꯑꯗꯒꯤ ꯋꯥꯋꯥꯛꯀꯤꯡꯕꯨꯗꯤ ꯆꯠꯂꯦ ꯑꯗꯨ ꯀꯩꯝꯕꯨꯗꯤ ꯇꯧꯔꯛꯇ꯭ꯔꯦꯕꯀꯣ ꯍꯥꯛꯛꯇꯕꯨꯗꯤ ꯑꯗꯨ ꯑꯗꯨꯃꯥꯏꯅ ꯆꯠꯂꯦ ꯃꯣꯏ ꯃꯅꯥꯎ ꯅꯨꯨꯄꯥꯗꯨꯁꯨ ꯉꯁꯤꯗꯤ ꯌꯥꯎꯋꯦ ꯃꯥꯗꯨ ꯅꯍꯥꯟꯗꯒꯤ ꯌꯥꯎꯒꯦ ꯌꯥꯎꯒꯦꯗꯤ ꯍꯥꯏ ꯑꯗꯨꯒ ꯑꯗꯨꯝ ꯐꯣꯟ ꯈ ꯄꯥꯏꯔꯛꯇꯕꯅꯦ ꯑꯗꯨꯃꯥꯏꯅ ꯑꯗꯨꯝ ꯇꯧꯕꯒꯤ ꯉꯔꯥꯡꯗꯣ ꯑꯩꯅ ꯐꯥ ꯇꯧꯔꯝꯕ ꯅꯪ ꯂꯨꯍꯣꯡꯒꯤꯗꯒꯤ ꯁꯨꯈꯤꯗ꯭ꯔꯦꯀꯣꯅ ꯑꯗꯩ ꯃꯥ ꯁꯌꯦꯡꯗ ꯁꯣꯏꯗꯅ ꯌꯥꯎ ꯅ ꯈꯣꯠꯅ ꯇꯧꯔꯛꯄꯅꯦ ꯑꯗꯨꯅ ꯉꯁꯤꯗꯣ ꯃꯥꯗꯣ ꯇꯨꯝꯕꯕꯨꯗꯤ ꯉꯔꯥꯡ ꯄꯣꯟ ꯌꯦꯡꯕꯒꯤ ꯑꯃ ꯃꯈ ꯨꯝꯃꯦ ꯍꯥꯏꯕꯀꯣ ꯑꯗꯨ ꯑꯣꯏꯔ ꯀꯨ ꯋꯥ ꯉꯇꯕ ꯃꯤ ꯑꯣꯏꯅꯤꯡ ꯇ꯭ꯔꯦꯒ ꯍꯥꯏꯔꯒ ꯎꯏꯔꯤ ꯎꯏꯔꯤ ꯇꯧꯔꯒ ꯌꯥꯎꯕꯗꯤ ꯌꯥꯎꯋꯦ ꯃꯥꯁꯨ ꯑꯗꯨ ꯍꯥꯏꯔꯒꯅ ꯅꯣꯏꯒꯤ ꯗ꯭ꯔꯥꯒꯣꯟ ꯐ꯭ꯔꯨꯏꯠꯀꯨꯝꯕꯗꯤ ꯍꯧꯕ꯭ꯔꯣ ꯀꯃꯥꯏꯅ ꯇꯧꯒꯦ
ꯍꯧꯋꯦ ꯍꯧꯕꯁꯦ ꯊꯥꯏꯑꯕ ꯑꯗꯨꯒꯅꯦ ꯁꯨꯡꯛꯆꯥꯎ ꯆꯥꯎꯗꯕ ꯑꯗꯨꯒ ꯍꯤꯡꯒꯣꯜꯅ ꯊꯥꯕꯅꯦ ꯍꯥꯏꯁꯦ ꯑꯗꯨꯒ ꯀꯩꯅꯣ ꯇꯧꯕ ꯎ ꯌꯨꯝꯗ ꯊꯥꯕ ꯒꯝꯂꯥꯗ ꯊꯥꯕꯁꯤꯅꯅꯦ ꯋꯥꯡꯇꯣꯡ ꯋꯥꯡꯉꯒꯅꯦ ꯍꯧꯖꯤꯛꯄꯨꯗꯤ ꯈꯤꯇꯪ ꯋꯥꯂꯦ ꯄꯥꯟꯗꯧꯕꯗꯤꯣ ꯑ ꯋꯥꯡꯗꯤ ꯌꯥꯝ ꯋꯥꯡꯉꯤ ꯑꯣ ꯀꯩꯒꯤꯅꯣ ꯈꯪꯗꯦꯕ ꯍꯥꯏꯗꯤ ꯂꯩꯕꯥꯛꯇꯨꯒ ꯆꯥꯟꯅꯗꯕꯒꯤꯔꯥ ꯅꯠꯇ꯭ꯔꯒ ꯍꯥꯔ ꯍꯥꯞꯇꯕꯒꯤꯔꯥ ꯀꯩꯒꯤꯅꯣ ꯈꯪꯗ꯭ꯔꯦꯕꯀꯣ ꯑꯗꯨ ꯑꯗꯨꯃꯥꯏꯅ ꯇꯧꯔꯒ ꯑꯗꯨꯝ ꯁꯨꯡꯁꯤꯜꯂꯒ ꯂꯩꯕꯤꯗꯣ ꯆꯥꯎꯈꯠꯇꯕꯒꯤ ꯑꯗꯨꯃꯥꯏꯅ ꯇꯧꯔ ꯂꯩꯔꯦ ꯑ ꯆꯍꯤ ꯐꯥꯖꯤꯜꯂꯛꯑꯕꯅꯦ ꯍꯥꯏꯁꯦ ꯄꯝꯕꯤꯁꯦ ꯑꯗꯨꯝ ꯈꯔ ꯊꯨꯅ ꯑꯗꯨꯝ ꯄꯥꯝꯕꯤꯗꯣ ꯍꯥꯏꯗꯤ ꯆꯥꯟꯅꯔꯒꯗꯤꯀꯣ ꯑꯗꯨꯝ ꯆꯔ ꯆꯔ ꯆꯥꯎꯕꯅꯦꯕ ꯑꯗꯨꯝ ꯈꯪꯍꯧꯗꯕꯅꯦꯕ ꯊꯥ ꯃꯔꯤ ꯃꯉꯥꯗ ꯑꯗꯨꯝ ꯐꯖꯅ ꯆꯥꯎꯕꯅꯦ ꯍꯥꯏꯇꯥꯔꯦ ꯑꯗꯨꯗꯣ ꯑꯩꯈꯣꯏ ꯑꯁꯤꯗꯤ ꯀꯩꯅꯣ ꯈꯪꯗꯦ ꯀꯃꯥꯏꯅ ꯇꯧꯕꯅꯣ ꯈꯪꯗꯦ ꯑꯩꯈꯣꯏꯗ ꯍꯤꯟ ꯑ ꯅꯍꯥꯟ ꯌꯦꯡꯀꯥꯟꯗ ꯍꯥꯏꯐꯦꯠ ꯃꯄꯥꯟ ꯃꯄꯥꯟꯗꯣ ꯈꯣꯏꯖꯤꯜꯂꯒꯀꯣ ꯇꯤꯟ ꯇꯥꯕꯒꯤ ꯃꯑꯣꯡꯗ ꯇꯧꯔ ꯇꯧꯔꯂꯦ ꯍꯧꯕꯅꯦꯕ ꯑꯗꯣ ꯐꯖꯅ ꯁꯦꯡꯗꯣꯛꯑꯒ ꯑꯃꯨꯛ ꯊꯥꯕ꯭ꯔꯥ ꯅꯠꯇ꯭ꯔꯥ ꯀꯃꯥꯏꯅ ꯇꯧꯗꯣꯏꯅꯣ ꯈꯪꯗꯦ ꯌꯥꯝꯗꯤ ꯄꯥꯜꯍꯟꯅꯤꯡꯕ ꯍꯥꯏꯇꯥꯔꯦ ꯖꯒꯟ ꯐꯨꯠꯁꯦ ꯌꯥꯝ ꯄꯥꯝꯃꯦꯕ ꯍꯥꯏꯗꯤ ꯑꯉꯥꯡꯕ ꯀꯩꯀꯩꯗꯣ ꯑꯗꯣ ꯉꯁꯥꯏꯁꯨ ꯆꯥꯏ ꯆꯥꯕꯕꯨꯗꯤ ꯂꯩꯔꯒ ꯆꯥꯏꯅꯦ ꯑꯗꯨꯁꯨ ꯌꯨꯝ ꯀꯩꯊꯦꯜꯗꯒꯤ ꯂꯩꯔ ꯂꯩꯔꯒ ꯑꯗꯣ ꯑꯗꯨꯝ ꯀꯩꯅꯣ ꯇꯧꯋꯤ ꯍꯥꯏꯇꯥꯔꯦ ꯑꯣ ꯄꯥꯟꯗ꯭ꯔꯕꯅꯤꯅ ꯀꯩꯒꯨꯝ ꯄꯥꯏ ꯂꯩ ꯑꯩꯈꯣꯏ ꯇꯥꯅꯁꯨ ꯁꯨꯝ ꯄ꯭ꯂꯥꯟ ꯇꯧꯔꯝꯕ ꯍꯥꯏꯇꯥꯔꯦ ꯍꯤꯡꯒꯣꯜꯗꯣ ꯑꯗꯨ ꯐ ꯇꯥꯔꯒꯗꯤ ꯑꯗꯨꯝ ꯍꯤꯡꯒꯣꯜꯗꯣ ꯆꯥꯎꯅ ꯊꯥꯕ ꯌꯥꯏꯗꯅ ꯑꯗꯨꯅ ꯑꯗꯨꯝ ꯏꯟꯀꯝ ꯑꯃ ꯑꯣꯏꯗꯅ ꯀꯣ ꯍꯧꯖꯤꯛ ꯆꯅꯤ ꯆꯍꯨꯝ ꯄꯤꯕꯅꯦꯕ ꯀꯦꯖꯤꯗ ꯑꯗꯨꯝ ꯑꯗꯨꯃꯥꯏꯅ ꯄꯤꯕꯅꯤꯅ ꯑꯗꯨꯅ ꯃꯥꯅ ꯁꯨꯝ ꯄ꯭ꯂꯥꯟ ꯇꯧꯔꯝꯕ ꯑꯗꯨ ꯃꯥꯅ ꯌꯨꯝꯕꯤꯒ ꯄꯤꯂꯔꯒ ꯇꯧꯔꯒ ꯑꯗꯨꯃꯥꯏꯅ ꯍꯩꯔꯒ ꯄ꯭ꯂꯥꯟ ꯀꯩꯅꯣ ꯇꯧꯔꯝꯕꯅꯦꯕ ꯊꯥꯕ ꯍꯧꯔꯝꯕꯅꯦꯕ ꯑꯗꯨꯒ ꯄꯥꯝꯕꯤ ꯃꯈꯩꯗꯣ ꯑꯝꯇ ꯍꯧꯖꯤꯛ ꯀꯩꯅꯣ ꯇꯧꯍꯧꯗ꯭ꯔꯦ ꯏꯁꯤꯡ ꯋꯥꯠꯄꯒꯤꯔ ꯏꯁꯤꯡꯁꯨ ꯌꯥꯝ ꯆꯪꯗꯒꯨꯝꯗꯤ ꯇꯧꯋꯦꯅ ꯍꯥꯏꯕꯅꯤ ꯆꯔꯨ ꯀꯩꯀꯩꯁꯨ ꯃꯈꯥꯗ ꯃꯣꯏ ꯃꯈꯥꯗ ꯊꯝꯃꯣꯅ ꯊꯝꯃꯦ ꯆꯒꯨ ꯁꯨꯃꯥꯏꯅ ꯀꯨꯞꯁꯤꯟꯕꯅꯦꯕ ꯃꯈꯣꯡ ꯃꯄꯥꯗ ꯑꯗꯨꯃꯥꯏꯅ ꯀꯨꯞꯁꯤꯟꯄꯁꯨ ꯀꯨꯞꯇꯦ ꯑꯗꯨꯣ ꯀꯩꯣꯀꯩꯗꯧꯕ ꯃꯐꯝꯒ ꯌꯥꯝꯨꯛ ꯆꯥꯟꯅꯗ꯭ꯔꯦ ꯑꯝꯇ ꯑꯩꯈꯣꯏꯅꯁꯨ ꯐꯖꯅ ꯌꯦꯡꯁꯤꯟꯕꯁꯨ ꯉꯝꯗ꯭ꯔꯦ ꯁꯣꯝꯗ ꯌꯨꯝ ꯀꯩꯀꯩ ꯁꯥꯕ ꯀꯩꯗꯧꯕ ꯇꯧꯕꯅꯤꯅꯀꯣ ꯆꯠꯄꯁꯨ ꯄꯥꯛ ꯉꯝꯗꯕ ꯑꯩꯈꯣꯏꯗꯥꯅꯁꯨ ꯁꯤꯗ ꯑꯩꯈꯣꯏ ꯑꯩꯈꯣꯏ ꯆꯦꯕꯕꯨꯗꯤ ꯃꯔꯝ ꯃꯔ ꯆꯠꯂꯦ ꯑꯗꯨ ꯃꯣꯏꯗꯤ ꯃꯨꯛ ꯍꯋꯥꯏ ꯀꯩꯀꯩ ꯊꯥꯕ ꯈꯣꯠꯄ ꯍꯋꯥꯏ ꯍꯦꯛꯄ ꯆꯠꯄ ꯑꯗꯨꯒꯨꯝꯕ ꯈꯛꯇ ꯆꯠꯄꯅꯤꯅ ꯗ ꯐꯨꯠꯇꯨꯗꯤ ꯊꯣꯏꯅ ꯌꯦꯡꯁꯤꯟꯕꯤꯗꯦꯕ ꯑꯗꯨꯅ ꯃꯣꯏꯁꯨ ꯈꯪꯗꯕꯅꯤꯅ ꯀꯃꯥꯏꯅ ꯇꯧꯗꯣꯏꯅꯣ ꯈꯪꯗꯕꯅꯤꯅ ꯑꯗꯨꯝ
ꯎ
ꯄꯨꯡꯍꯧꯗꯣ ꯍꯧꯔꯂꯛꯑꯦ ꯍꯥꯏꯁꯦ ꯀꯩꯝ ꯇꯧꯗꯕꯤꯗ ꯑꯗ ꯅꯪ ꯗ꯭ꯔꯦꯒꯟ ꯐ꯭ꯔꯨꯠ ꯍꯥꯏꯔꯤꯁꯦ ꯗ꯭ꯔꯦꯒꯟ ꯐ꯭ꯔꯨꯠꯇꯣ ꯅꯣꯏ ꯍꯧꯕ ꯔꯥ ꯀꯃꯥꯏꯅ ꯇꯧꯕꯩꯅꯣ
ꯍꯣ ꯑꯗꯨꯅꯦ ꯑꯩꯈꯣꯏꯒꯤꯁꯨ ꯍꯧꯗꯤ ꯍꯧꯋꯦꯕꯀꯣ ꯑꯗꯣ ꯑꯩꯈꯣꯏꯒꯤꯁꯨ ꯍꯧꯕꯁꯦ ꯌꯥꯝ ꯄꯥꯝꯗꯦ ꯑꯩꯈꯣꯏ ꯑꯩꯈꯣꯏꯒꯤꯁꯨ ꯑꯗꯨꯝ ꯁꯥꯡꯉꯒꯗꯪ ꯑꯣꯏꯅ ꯇꯣꯛꯄꯗꯣ ꯇꯧꯋꯦꯕꯀꯣ ꯍꯥꯏꯕꯗꯤ ꯃꯍꯩ ꯄꯥꯟꯗꯦ ꯀꯩꯝꯇ ꯄꯥꯟꯗꯕꯤꯗꯣ ꯑꯗꯨꯃꯥꯏꯅ ꯀꯨꯏꯔꯦ ꯆꯍꯤ ꯑꯃ ꯑꯩꯈꯣꯏꯁꯨ ꯆꯍꯤ ꯑꯃ ꯑꯅꯤ ꯑꯗꯨꯃꯥꯏꯅꯕꯨ ꯐꯥꯔꯝꯗꯧ ꯃꯥꯜꯂꯦ ꯑꯗꯣ ꯑꯩꯈꯣꯏꯒꯤ ꯃꯃꯥꯡꯒꯤ ꯏꯌꯥꯝꯕ ꯍꯨꯣꯏꯒꯤꯗꯤ ꯃꯣꯏꯒꯤꯁ ꯃꯣꯏꯗꯤ ꯂꯩꯕꯥꯛꯇ ꯊꯥꯕꯁꯨ ꯅꯠꯇꯦꯕꯀꯣ ꯃꯊꯛꯇ ꯑꯗꯨꯝ ꯕꯥꯀꯦꯠ ꯈꯤꯇꯪ ꯆꯥꯎꯕ ꯑ ꯑꯃꯗ ꯇꯧꯔꯒ ꯊꯥꯕꯅꯦꯕ ꯑꯗꯨꯣ ꯃꯣꯏꯗꯤ ꯌꯥꯝ ꯀꯟꯅ ꯋꯥꯡꯕꯁꯨ ꯑꯣꯏꯗꯦ ꯄꯥꯟꯕꯁꯤꯁꯨꯅꯦ ꯑꯗꯨꯝ ꯇꯠꯇꯅ ꯄꯥꯜꯂꯦꯕ ꯍꯥꯏꯗꯤ ꯃꯤ ꯍꯦꯛ ꯄꯥꯟꯅꯕꯒ ꯑꯗꯨꯝ ꯃꯣꯏꯁꯨ ꯄꯥꯜꯂꯅꯤ ꯑꯗꯣ ꯑꯗꯨꯃꯥꯏꯅ ꯇꯣꯏꯅ ꯄꯥꯜꯂꯦꯕꯀꯣ ꯃꯣꯏꯒꯤꯁꯨ ꯑꯗꯨꯗꯒꯤ ꯃꯣꯏꯗꯒꯤ ꯂꯧꯔꯒ ꯊꯥꯈꯤꯕ ꯃꯁꯥꯅꯦꯕꯀꯣ ꯃꯈꯥꯗ ꯂꯩꯕꯥꯛꯇ ꯊꯥꯗꯣꯛꯄꯗ ꯑꯗꯨꯃꯥꯏꯅ ꯍꯥꯏꯕꯗꯤ ꯄꯥꯝꯗꯕꯤꯗ ꯑꯩꯈꯣꯏꯒꯤ ꯆꯥꯎꯈꯠꯇꯕꯤꯗ ꯑꯩꯈꯣꯏ ꯏꯁꯥꯡ ꯇꯣꯛ ꯁꯥꯡꯉꯒ ꯁꯨꯝ ꯇꯧ ꯂꯩ ꯇꯧꯔꯝꯃꯦꯕꯀꯣ ꯑꯗꯒꯤ ꯍꯟꯗꯛꯁꯦ ꯑꯩꯅ ꯀꯨꯏꯃꯟꯈ꯭ꯔꯦ ꯁꯤꯗꯦꯅ ꯍꯥꯏꯕꯗꯒꯤ ꯁꯨꯝ ꯃꯤꯉꯣꯟꯗꯁꯨ ꯍꯪꯅꯕ ꯍꯥꯏꯇꯥꯔꯦ ꯍꯪꯅꯕ ꯍꯥꯏꯕꯗꯤ ꯃꯥꯅ ꯃꯁꯦꯟ ꯑꯗꯨꯝ ꯑꯦ ꯗ꯭ꯔꯥꯒꯣꯟ ꯕꯨꯞꯀꯤ ꯃꯇꯥꯡꯗ ꯁꯥꯟꯅꯔꯀꯥꯟꯗ ꯅꯤꯡꯁꯤꯡꯗꯅ ꯑꯦ ꯑꯩꯈꯣꯏ ꯁꯨꯃꯥꯏꯅ ꯁꯨꯃꯥꯏꯅ ꯇꯧꯋꯦ ꯁꯨꯄꯥꯟ ꯄꯥꯟꯗꯦ ꯈꯣꯠꯇꯦꯅ ꯁꯨꯝ ꯍꯥꯏꯕꯗ ꯃꯣꯏ ꯑꯗꯨꯝ ꯍꯥꯟꯅꯗꯒꯤ ꯊꯥꯔꯛꯄ ꯃꯤ ꯈꯪꯕ ꯌꯥꯎꯔꯝꯃꯦꯕꯀꯣ ꯃꯣꯏ ꯍꯥꯏꯔꯤꯁ ꯑꯗꯨꯝ ꯈ꯭ꯋꯥꯡꯃꯨꯛ ꯆꯥꯡ ꯋꯥꯡꯉꯛꯑꯒ ꯀꯛꯊꯠꯂꯣ ꯑꯗꯨꯗꯒꯤ ꯃꯁꯥꯊꯣꯛꯂꯛꯀꯅꯤꯊ ꯂꯛꯏꯕ ꯃꯁꯥꯗꯁꯨ ꯈꯨꯠ ꯈꯨꯠꯀꯤ ꯆꯥꯡ ꯁꯨꯃꯥꯏꯅ ꯁꯥꯡꯉꯒꯗꯤ ꯑꯃꯨꯛ ꯀꯛꯊꯠꯄꯤꯔꯣ ꯑꯗꯨꯁꯨ ꯑꯗꯨꯃꯥꯏꯅ ꯀꯛꯊꯠꯄꯤꯔꯣ ꯑꯗꯨꯃꯥꯏꯅ ꯇꯧꯋꯣꯅ ꯍꯥꯏꯔꯛꯑꯦꯕꯥꯀꯣ ꯑꯗꯨꯒ ꯅꯣꯏꯅ ꯁꯒꯥꯏꯒꯨꯝꯕ ꯁꯥꯒꯦ ꯍꯥꯏꯔꯁꯨ ꯀꯩꯅꯣꯝꯃ ꯃꯣꯏ ꯉꯥꯛꯄꯤꯅꯕ ꯍꯥꯏꯇꯥꯔꯦ ꯑꯗꯨꯃꯥꯏꯅ ꯇꯧꯒꯦ ꯍꯥꯏꯔꯁꯨ ꯌꯥꯔꯕꯅꯤ ꯑꯗꯨꯗꯒꯤꯗꯤꯅ ꯑꯗꯨꯃꯥꯏꯅ ꯍꯥꯏꯕꯗꯒꯤ ꯍꯟꯗꯛꯁꯦ ꯑꯩꯅ ꯇ꯭ꯔꯥꯏ ꯇꯧꯒꯦꯅ ꯑꯃꯈꯛ ꯑꯩꯈꯣꯏꯒꯤ ꯖꯤꯡꯒ ꯈꯥꯕ ꯁꯣꯝꯗ ꯑꯃ ꯊꯥꯡꯗꯣꯛꯑꯒ ꯊꯥꯏ ꯑꯇꯩꯁꯨ ꯑꯗꯨꯅ ꯍꯥꯟꯅ ꯊꯥꯏꯌꯦꯕ ꯑꯩꯁꯤꯅꯀꯣ ꯑꯃꯈꯛꯇꯪ ꯊꯥꯡꯗꯣꯛꯑꯒ ꯍꯥꯏꯇꯥꯔꯦ ꯑꯗꯨ ꯃꯥꯅ ꯍꯥꯏꯕꯗꯨ ꯆꯠ ꯆꯞ ꯆꯥꯅ ꯑꯩꯁꯨ ꯑꯗꯨꯝ ꯇꯧꯔꯒ ꯌꯦꯡꯕꯗ ꯍꯟꯗꯛꯁꯦ ꯃꯁꯥ ꯂꯣꯡꯊꯣꯛꯂꯛꯑꯦꯕꯀꯣ ꯂꯣꯡꯊꯣꯛꯂꯛꯑꯒ ꯑꯃꯈꯛꯇꯤ ꯁꯥꯠꯂꯦꯕ ꯂꯩꯁꯦ ꯑꯗꯨ ꯀꯔꯤ ꯃꯆꯨ ꯑꯣꯏꯗꯣꯏꯅꯣ ꯎꯍꯩꯕꯨ ꯄꯥꯟꯗꯣꯏ ꯃꯍꯩ ꯄꯥꯟꯗꯣꯏꯕ ꯄꯥꯟꯂꯣꯏꯗꯣꯏꯕ ꯂꯣꯏꯗ꯭ꯔꯥ ꯑꯗꯨꯗꯤ ꯈꯪꯗ꯭ꯔꯦꯕꯀꯣ ꯇꯧꯕꯇꯕꯨ ꯂꯩꯗꯤ ꯁꯥꯠꯄ ꯂꯣꯏꯈꯤꯕꯒꯤ ꯇꯥꯏꯃꯤꯡꯗꯣ ꯑꯣꯏꯌꯦꯕ ꯍꯧꯖꯤꯛꯁꯦꯀꯣ ꯑꯗꯣ ꯑꯗꯨꯃꯥꯏꯅ ꯇꯧꯕꯗꯒꯤ ꯑꯩꯅ ꯑꯇꯣꯞꯄ ꯃꯈꯩꯁꯨ ꯑꯃꯅꯤ ꯊꯥꯡꯁꯨ ꯊꯥꯡꯗꯣꯛꯑꯦ ꯑꯗꯣ ꯃꯣꯏꯗꯤ ꯑꯃꯨꯛ ꯌꯥꯝ ꯀꯟꯅ ꯌꯥꯝ ꯀꯟꯅ ꯆꯥꯎꯕ ꯑꯣꯏꯗ꯭ꯔꯤꯌꯦꯕꯀꯣ ꯊꯥꯡꯗꯣꯛꯄꯗ ꯉꯥꯏꯔꯤꯃꯤꯅ ꯑꯗꯨꯃꯥꯏꯅ ꯇꯧꯋꯦ ꯑꯗꯣ ꯃꯆꯨ ꯀꯩꯀꯥꯗꯤ ꯑꯝꯇ ꯈꯪꯗ꯭ꯔꯦꯕ ꯑꯗꯣ ꯑꯩꯒꯤ ꯄꯥꯝꯖꯕ ꯍꯥꯏꯔꯒꯕꯨꯗꯤ ꯍꯣꯏ ꯑꯩꯈꯣꯏ ꯁ꯭ꯋꯥꯏꯗꯕꯨꯗꯤ ꯈꯤꯇꯪ ꯑꯉꯥꯡꯕꯗ ꯃꯨꯁꯤꯟꯕ ꯍꯥꯏꯇꯥꯔꯦꯀꯣ ꯊꯝꯕꯥꯜ ꯃꯆꯨꯗ ꯈꯤꯇꯪ ꯌꯥꯛꯄꯁꯦ ꯁꯤ ꯌꯥꯝꯅ ꯀꯩꯅꯣ ꯑꯣꯏꯌꯦ ꯍꯥꯏꯗꯤ ꯌꯥꯝ ꯂꯥꯏꯅ ꯐꯪꯉꯦ ꯑꯉꯧꯕꯁꯨ ꯐꯪꯕ ꯃꯥꯜꯂꯦ ꯑꯗꯨꯒ ꯉꯁꯥꯏꯁꯦ ꯑꯩꯈꯣꯏ ꯑꯃ ꯑꯩꯈꯣꯏꯁꯨ ꯂꯩꯗꯤ ꯂꯩ ꯂꯩꯔꯛꯑꯦꯕꯀꯣ ꯂꯩꯔꯛꯄꯗꯣ ꯑꯩꯅ ꯈꯥꯏ ꯀꯥꯟꯁꯤꯗ ꯉꯁꯥꯏꯒꯤ ꯌꯥꯝ ꯕꯤꯠ ꯂꯩꯌꯦ ꯃꯥꯁꯦ ꯀꯩ ꯍꯥꯏꯅꯣ ꯀꯩ ꯍꯥꯏꯗꯣꯏꯅꯣ ꯈꯪꯗꯦ ꯃꯥꯁꯦ ꯈꯥꯏꯗꯣꯛꯄ ꯃꯇꯝꯗ ꯋꯥꯈꯜ ꯌꯥꯝ ꯅꯨꯡꯉꯥꯏꯕꯗꯣ ꯑꯣꯏꯌꯦꯕꯀꯣ ꯗ꯭ꯔꯒꯟ ꯐ꯭ꯔꯨꯠꯀꯨꯝꯅ ꯑꯗꯨꯗꯒꯤ ꯑꯩꯁꯦ ꯉꯁꯥꯏꯁꯦ ꯈꯪꯅꯤꯡ ꯅꯤꯡꯁꯤꯡꯉꯛꯄ ꯑꯩꯈꯣꯏꯒꯤ ꯄꯥꯟꯕꯁꯦ ꯑꯝꯇ ꯌꯦꯡꯉꯨꯒꯦꯅ ꯑꯗꯣ ꯑꯗꯨꯃꯥꯏꯅ ꯂꯩꯍꯧꯋꯦ ꯑꯗꯣ ꯑꯩꯅ ꯄꯥꯝꯖꯕꯗꯤ ꯑꯩ ꯍꯪꯒꯞꯄꯥꯟꯒꯤ ꯚꯦꯔꯥꯏꯇꯤ ꯑꯃ ꯂꯩ ꯍꯥꯏꯕꯀꯣ ꯑꯗꯨꯗꯨꯁꯨ ꯌꯥꯝ ꯄꯥꯝꯗꯤ ꯄꯥꯝꯖꯩꯌꯦ ꯑꯗꯨꯝ ꯑꯩꯈꯣꯏ ꯁ꯭ꯋꯥꯏꯗꯁꯨ ꯍꯧꯖꯤꯛꯁꯦ ꯇꯦꯛ ꯇꯦꯛ ꯊꯥꯕꯗꯤ ꯍꯧꯔꯛꯄ ꯃꯥꯜꯂꯦ ꯑꯗꯨ ꯍꯥꯏꯔꯒ ꯑꯁꯤꯒꯤ ꯗ꯭ꯔꯥꯒꯣꯟ ꯐ꯭ꯔꯨꯠ ꯐꯥꯔꯝ ꯇꯧꯕ ꯃꯐꯝꯗꯣ ꯑꯗꯨꯒꯤꯗꯨꯕꯨ ꯅꯣꯡꯃ ꯆꯠꯂꯨꯁꯤꯔꯣ ꯍꯧꯖꯤꯛꯁꯦ ꯄꯥꯟꯕ ꯃꯇꯝꯁꯨ ꯑꯣꯏꯔꯝꯒꯅꯤ ꯀꯔꯤ ꯈꯟꯒꯦ
ꯍꯣꯏ ꯌꯥꯏꯌꯦ ꯁꯪꯉꯥꯕꯨꯗꯤ ꯅꯣꯡꯃ ꯀꯣꯏꯊꯣꯛꯎ ꯌꯥꯏꯌꯦ ꯑꯗꯨꯝ ꯍꯥꯏꯗꯤ ꯍꯧꯖꯤꯛꯁꯤ ꯄꯥꯟꯕ ꯃꯇꯝ ꯑꯣꯏꯕꯅꯦ ꯑꯗꯨꯝ ꯍꯦꯛ ꯍꯦꯛꯄ ꯈꯣꯠꯄ ꯅꯝꯕꯔꯁꯨ ꯂꯩꯅꯕꯅꯤꯅ ꯑꯗꯨꯝ ꯍꯪꯉꯥꯒ ꯑꯦ ꯄꯥꯜꯂꯤꯕ꯭ꯔꯥ ꯍꯧꯖꯤꯛ ꯍꯦꯛꯄ ꯌꯥꯕ ꯂꯩꯕ꯭ꯔ ꯀꯦꯖꯤ ꯑꯃꯅꯤ ꯑꯗꯨꯝ ꯂꯧꯕ ꯌꯥꯏꯗꯅꯀꯣ ꯄꯥꯜꯂꯝꯃꯒꯗꯤ ꯎꯝ ꯑꯗꯨꯃꯥꯏꯅ ꯇꯧꯕꯅꯦ ꯑꯩꯁꯨꯅꯦ ꯊꯥꯕꯗꯣ ꯑꯩꯁꯨ ꯄꯥꯝꯃꯦꯕꯀꯣ ꯑꯩꯅ ꯄꯥꯝꯃꯤꯁꯤꯅ ꯑꯃꯨꯛ ꯚꯦꯔꯥꯏꯇꯤ ꯈꯨꯗꯤꯡꯃꯛ ꯂꯣꯏꯅ ꯄꯥꯝꯕ ꯑꯅꯝꯕꯅꯕꯨꯗꯤ ꯑꯉꯧꯕꯗꯨꯗꯤ ꯄꯥꯝꯗꯦ ꯄꯥꯝꯕꯤ ꯑꯅꯤ ꯑꯅꯤꯃꯨꯛꯇꯪ ꯊꯥꯅꯤꯡꯉꯦ ꯑꯗꯨꯒ ꯑꯅꯝꯕꯅ ꯃꯔꯤ ꯃꯉꯥ ꯁꯨꯝ ꯊꯥꯕꯗꯨꯕꯨꯗꯤ ꯀꯩꯅꯣꯅ ꯄꯤꯡ ꯃꯆꯨꯒ ꯑꯗꯨꯒ ꯀꯩꯅꯣꯒ ꯎꯝ ꯍꯪꯒꯥꯞꯄꯥꯟ ꯃꯆꯨꯗꯨꯒ ꯑꯗꯨꯗꯤ ꯊꯥꯅꯤꯡꯉꯦꯕ ꯃꯣꯏꯗꯤ ꯈꯤꯇꯪ ꯊꯨꯝꯃꯤꯗꯥꯅꯀꯣ ꯍꯥꯏꯗꯤ ꯏꯆꯝ ꯆꯝꯕꯗꯣ ꯑꯉꯧꯕꯗꯨꯗꯤ ꯈꯤꯇꯪ ꯕ꯭ꯂꯦꯟ ꯑꯣꯏꯕꯗꯨꯗꯤ ꯆꯝꯕꯗꯨꯒꯤ ꯑꯩꯅ ꯅꯨꯡꯉꯥꯏꯇꯦꯕ ꯆꯥꯀꯥꯟꯗ ꯆꯥꯛꯈꯥꯎꯕꯨꯗꯤ ꯐꯕ ꯍꯥꯏꯇꯥꯔꯦꯀꯣ ꯑꯗꯨꯒ ꯈꯤꯇꯪ ꯃꯍꯥꯎ ꯂꯩꯕ ꯍꯥꯏꯇꯥꯔꯗꯤ ꯈꯤꯇꯪ ꯊꯨꯝꯂꯤ ꯊꯨꯝꯂꯤ ꯇꯧꯕꯗꯨꯅ ꯅꯨꯡꯉꯥꯏꯗꯅꯀꯣ ꯑꯗꯨꯃꯥꯏꯅ ꯇꯧꯔ ꯊꯥꯅꯤꯡꯕ ꯑꯗꯣ ꯍꯧꯖꯤꯛꯇ ꯑꯩꯈꯣꯏꯅ ꯊꯥꯔꯤꯗꯨꯕꯨꯗꯤ ꯌꯦꯂꯣꯗꯤ ꯌꯥꯎꯋꯦ ꯍꯥꯏꯕꯅꯦ ꯑꯗꯣ ꯑꯩꯈꯣꯏ ꯑꯩꯈꯣꯏꯗꯣ ꯍꯧꯕ ꯉꯝꯗ꯭ꯔꯕꯅꯤꯅ ꯀꯔꯤ ꯎꯄꯥꯏ ꯂꯩ ꯑꯗꯨꯒ ꯑꯃꯨꯛ ꯄꯤꯡ ꯄꯤꯡꯁꯨ ꯑꯩꯈꯣꯏꯁꯤꯗ ꯌꯨꯝꯗ ꯊꯥꯔꯤꯁꯦ ꯄꯤꯡ ꯑꯣꯏꯕ ꯃꯥꯜꯂꯦ ꯑꯗꯨꯃꯥꯏꯅ ꯍꯥꯏꯌꯦ ꯑꯩꯈꯣꯏ ꯗꯥꯅ ꯎꯝ ꯑꯩꯅꯁꯨ ꯂꯧꯔ ꯊꯥꯍꯧꯕ ꯅꯠꯇꯦꯗ ꯑꯩꯈꯣꯏ ꯗꯥꯅ ꯂꯣꯏ ꯄꯨꯔꯛꯑꯒ ꯆꯥꯔ ꯄꯨꯔꯛꯑꯒ ꯊꯥꯕꯅꯦ ꯑꯗꯣ ꯑꯩꯒ ꯂꯩꯃꯤꯟꯅꯕ ꯑꯃ ꯃꯣꯏꯒꯤ ꯀꯩꯅꯣꯗꯒꯤ ꯃꯅꯤꯄꯨꯔ ꯌꯨꯅꯤꯚꯔꯁꯤꯇꯤꯗ ꯂꯩꯃꯤꯟꯅꯕ ꯏꯃꯥꯟꯅꯕꯗꯣ ꯑꯗꯣ ꯃꯣꯏꯒꯤ ꯃꯌꯥꯝꯕꯗꯨꯅꯦꯕ ꯐꯖꯅ ꯊꯥꯔꯒ ꯃꯣꯏꯒꯤ ꯀꯔꯕꯥꯔꯒ ꯐꯖꯅ ꯇꯧꯔꯤꯁꯦ ꯍꯥꯏꯗꯤ ꯃꯣꯏꯒꯤꯗꯤ ꯍꯣꯏ ꯃꯍꯥꯎꯕꯗꯤ ꯈꯤꯇꯪꯗꯤ ꯋꯥꯠꯂꯤꯀꯣ ꯀꯩꯅꯣꯒꯤꯅ ꯍꯦꯜꯂꯦꯕ ꯑꯁꯤꯒꯤ ꯑꯁꯣꯝ ꯅꯥꯀꯟ ꯆꯤꯡꯂꯣꯝꯒꯤꯗꯨꯅ ꯍꯦꯜꯂꯦꯕꯒ ꯅꯪ ꯆꯠꯂꯨꯁꯦ ꯍꯥꯏꯕ ꯃꯐꯝꯗꯣ ꯑꯗꯨꯅꯕꯨꯗꯤ ꯍꯦꯜꯂꯦꯕꯥꯀꯣ ꯑꯗꯨ ꯅꯠꯇꯕꯤꯗ ꯑꯩꯅ ꯍꯥꯏꯕ ꯏꯃꯥꯟꯅꯕꯒꯤ ꯃꯌꯥꯝꯕ ꯍꯣꯏꯗꯨꯗꯤ ꯃꯣꯏ ꯃꯣꯏꯁꯨ ꯆꯥꯎꯅ ꯇꯧꯋꯦꯕꯀꯣ ꯃꯤꯅ ꯁꯨ ꯐꯖꯅ ꯂꯩꯕꯅꯦ ꯕꯖꯥꯔꯗꯁꯨ ꯌꯣꯟꯕ ꯐꯖꯅ ꯌꯣꯟꯕꯅꯦꯕ ꯑꯗꯨꯏꯗꯣ ꯃꯣꯏꯗꯤ ꯃꯍꯥꯎꯗꯤ ꯈꯤꯇꯪꯗꯤ ꯋꯥꯠꯂꯦ ꯀꯃꯥꯏꯅ ꯇꯧꯕ ꯚꯦꯔꯥꯏꯇꯤꯅ ꯈꯦꯠꯅꯕꯒꯤꯔ ꯅꯠꯇ꯭ꯔꯒꯅ ꯑ ꯍꯥꯏꯗꯤ ꯀꯥꯏ ꯖꯣꯇꯣꯟ ꯇꯧꯕ ꯑꯗꯒꯤ ꯏꯁꯤꯡ ꯋꯥꯠꯄ ꯏꯁꯤꯡ ꯍꯦꯟꯕ ꯑꯗꯨꯒꯨꯝꯕꯗꯨꯁꯨ ꯂꯩꯗꯅꯀꯣ ꯄꯣꯠꯁꯦ ꯆꯝꯕ ꯈꯣꯠꯄ ꯑꯗꯩ ꯈꯔ ꯑꯃꯅ ꯁꯝꯅ ꯍꯥꯏꯔꯀꯥꯟꯗ ꯑꯇꯣꯞꯄ ꯁꯨꯝ ꯂꯩ ꯍꯥꯏꯗꯤ ꯏꯁꯤꯡ ꯌꯥꯝ ꯐꯪꯗꯕ ꯃꯐꯝꯗ ꯍꯧꯕꯁꯦ ꯍꯥꯏꯗꯤ ꯌꯥꯝ ꯐꯖꯅ ꯌꯥꯝꯅ ꯏꯁꯤꯡ ꯃꯔꯥꯡ ꯀꯥꯏꯅ ꯍꯧꯗꯕ ꯃꯐꯝ ꯁꯤꯅ ꯍꯧꯕꯁꯤꯅ ꯑꯗꯨꯝ ꯊꯨꯝꯕꯁꯨ ꯌꯥꯏꯑꯦꯕꯀꯣ ꯑꯗꯨꯒ ꯏꯁꯤꯡ ꯈꯔ ꯃꯔꯥꯡ ꯀꯥꯏꯕ ꯃꯐꯝꯗ ꯍꯧꯕꯁꯤꯅ ꯑꯃꯨꯛꯇꯪ ꯕ꯭ꯂꯦꯟ ꯑꯣꯏꯕ ꯍꯥꯏꯕꯗꯤ ꯆꯝꯕ ꯆꯝꯊꯣꯛꯄꯁꯨ ꯃꯍꯥꯎꯁꯨ ꯌꯥꯎꯕꯅꯦꯕ ꯑꯗꯨꯃꯅ ꯑꯗꯨ ꯃꯍꯤꯕꯨꯗꯤ ꯖꯣꯝ ꯖꯣꯝ ꯂꯥꯎꯕ ꯑꯗꯨꯒ ꯑꯃꯨꯛ ꯏꯁꯤꯡ ꯌꯥꯝ ꯍꯧꯗꯕ ꯃꯐꯝꯗ ꯍꯧꯕꯁꯤꯅ ꯑꯃꯨꯛ ꯃꯍꯤꯗꯤ ꯈꯤꯇꯪ ꯆꯣꯝꯕ ꯋꯥꯠꯄ ꯀꯥꯏꯇꯥꯔꯦꯀꯣ ꯑꯗꯨꯃꯥꯏꯅ ꯇꯧꯕꯅꯦ ꯑꯗꯨꯒ ꯆꯥꯎꯕꯁꯤꯕꯨꯗꯤ ꯑꯆꯣꯝꯕ ꯃꯍꯤ ꯈꯤꯇꯪ ꯍꯥꯏꯗꯤ ꯀꯩꯅꯣ ꯏꯁꯤꯡ ꯃꯔꯥꯡ ꯀꯥꯏꯅ ꯐꯪꯕ ꯃꯐꯝ ꯑꯣꯏꯕꯨꯗꯤ ꯆꯥꯎꯕ ꯍꯦꯟꯅ ꯑꯗꯨ ꯀꯩꯅꯣ ꯗ꯭ꯔꯦꯒꯟ ꯐ꯭ꯔꯨꯠꯇꯤ ꯑꯃꯨꯛ ꯑꯅꯝꯕꯅꯕꯨꯗꯤ ꯏꯁꯤꯡ ꯀ ꯌꯥꯝ ꯆꯪꯗꯕꯅꯦ ꯍꯞꯇꯥ ꯑꯃꯗ ꯁꯨꯃꯥꯏꯅ ꯇꯨꯋ ꯐ꯭ꯔꯤ ꯑꯗꯨꯃꯥꯏꯅ ꯆꯥꯏꯕꯤꯌꯨ ꯈꯣꯠꯂꯨ ꯑꯗꯒꯤ ꯀꯩꯅꯣꯝꯃ ꯍꯥꯏꯕꯅꯦꯕ ꯑꯩꯁꯨ ꯀꯥꯎꯈ꯭ꯔꯦ ꯑꯗꯨꯒꯤ ꯀꯩꯅꯣꯗꯣ ꯏꯟꯁꯇ꯭ꯔꯛꯁꯟꯗꯨ
ꯍꯣ ꯍꯣ ꯑꯗꯨꯕꯨꯗꯤꯅꯦ ꯑꯩꯈꯣꯏ ꯍꯧꯖꯤꯛꯀꯤ ꯃꯐꯝꯗꯣ ꯑꯗꯨꯗ ꯆꯠꯄꯗ ꯑꯗꯨꯝ ꯍꯪꯉꯛ ꯄꯗꯤ ꯌꯥꯒꯅꯤ ꯃꯣꯏꯒꯤꯗꯣ ꯆꯥꯔ ꯑꯣꯏꯅ ꯂꯧꯒꯦꯁꯨ ꯌꯥꯕꯅꯦꯕꯀꯣ ꯑꯗꯨꯒ ꯑꯗꯨꯝ ꯑꯩꯈꯣꯏꯅ ꯏꯆꯝ ꯆꯝꯕ ꯏꯟꯁꯇ꯭ꯔꯛꯁꯟ ꯈꯔꯗꯤ ꯑꯗꯨꯝ ꯍꯪꯉꯛꯄꯗ ꯑꯗꯨꯝ ꯍꯥꯏꯕꯤꯔꯛꯀꯗꯧꯕꯗꯤ ꯃꯥꯜꯂꯦ ꯍꯣꯏ ꯑꯗꯨ ꯐꯔꯦ ꯑꯩ ꯉꯁꯤ ꯁꯤꯒꯤꯗꯤ ꯍꯌꯦꯡ ꯆꯠꯂꯝꯗꯥꯏꯗ ꯑꯃꯨꯛ ꯐꯥꯎꯅꯔꯁꯤꯀꯣ ꯉꯁꯤꯒꯤꯗꯤ ꯊꯝꯃꯒꯦꯅꯦ
ꯑ ꯍꯣꯏ
ꯍ